ꯎꯝ ꯍꯜꯂꯣ
ꯇꯥꯏ ꯇꯥꯏ ꯆꯪꯁꯔꯕꯨ
ꯆꯥꯛ ꯆꯥꯛ ꯆꯥꯔꯦ ꯅꯪꯗꯤ
ꯆꯥꯗ꯭ꯔꯤꯗꯥ ꯌꯦꯟ ꯌꯦꯟ ꯈꯔ ꯐꯨꯠꯂꯤꯌꯦ
ꯏꯁ ꯀꯩꯅꯣꯅꯦ ꯊꯦꯡꯉꯦꯅꯦ ꯅꯣꯏ ꯄꯨꯡ ꯇꯔꯥ ꯇꯥꯗꯣꯔꯁꯤ ꯍꯧꯖꯤꯛ ꯆꯥꯛ ꯆꯥꯗ꯭ꯔꯤꯕ
ꯍꯈ ꯑꯩꯈꯣꯏꯗꯤ ꯀꯣꯟꯅ ꯈꯠꯇꯕ ꯆꯥꯏꯗꯨꯗꯤ ꯑꯗꯨꯝ ꯊꯦꯡ ꯊꯦꯡꯅ
ꯉꯁꯦ ꯃꯅꯤꯄꯨꯔꯗ ꯅꯣꯡ ꯇꯥꯕ꯭ꯔꯥ
ꯅꯣꯡꯖꯦ ꯈꯔ ꯈꯔ ꯈꯔ ꯇꯥꯏ ꯌꯥꯝ ꯀꯟꯅ ꯇꯥꯗꯦꯗꯌꯨꯛ ꯇꯥ ꯍꯥꯏꯐꯦꯠ ꯇꯥꯔꯝꯕꯅꯤ ꯇꯥꯗꯦ ꯅꯪ ꯀꯩ ꯏꯟꯁꯥꯡ ꯆꯥꯔꯥꯕꯥ
ꯀꯣꯏ ꯀꯩꯅꯣ ꯆꯥꯌꯦ ꯎꯝ ꯍꯋꯥꯏ ꯊꯣꯡꯕ
ꯍ ꯀꯥꯟꯄꯣꯡꯉꯗ
ꯎꯝ ꯅꯨꯡꯗꯥꯡꯗꯗꯤ ꯑꯩꯈꯣꯏꯕꯥ ꯊꯣꯡꯉꯦ ꯑꯌꯨꯛ ꯑꯌꯨꯛꯇꯅ ꯑꯩ ꯊꯣꯡꯕ
ꯎꯝ ꯑ
ꯅꯪ ꯆꯥꯛ ꯍꯦꯟꯁꯥꯡ ꯊꯣꯡꯕ ꯍꯩꯔꯦ
ꯏꯃꯥꯟꯅꯕꯁꯦ ꯀꯥ ꯍꯦꯟꯅꯥ ꯌꯧꯗꯦꯗꯥ ꯍꯥꯝꯃꯨ ꯍꯥꯝꯃꯨꯅꯤ
ꯎ ꯍꯥꯟꯅꯗꯤ ꯍꯩꯔꯝꯗꯕꯅꯦꯅ ꯅꯪꯁꯦ
ꯎꯝ ꯍꯩꯔꯝꯗꯕꯗꯣ ꯃꯤꯅ ꯈꯔ ꯉꯥꯡꯕꯥꯑꯣ ꯈꯔ ꯇꯥꯛꯄꯥꯑꯣ ꯑꯗꯨꯃꯥꯏꯅ ꯇꯧꯕꯗꯗꯤ ꯈꯔ ꯈꯔ ꯍꯩꯔꯦ
ꯀꯩꯕ ꯍꯜꯂꯣ ꯍꯜꯂꯣ ꯍꯜꯂꯣ ꯍꯜꯂꯣ ꯇꯥꯕ꯭ꯔꯣ ꯍꯜꯂꯣ ꯍꯜꯂꯣ
ꯇꯥꯕ꯭ꯔꯣ
ꯍꯣ ꯇꯥꯏ ꯇꯥꯏ
ꯇꯥꯡ ꯀꯌꯥꯅꯣ ꯅꯪ ꯆꯪꯈꯤꯕꯗꯨꯕꯣ
ꯑꯩ ꯗꯦꯠ ꯀꯩꯅꯣꯗ ꯆꯪꯒꯤꯕꯅꯦ ꯗꯦꯠ ꯇꯥꯡ ꯑꯅꯤꯗ ꯆꯪꯈꯤꯕꯅꯦ ꯇꯥꯡ ꯑꯃ ꯍꯥꯏꯕ
ꯑꯥ
ꯇꯥꯡ ꯑꯃ ꯆꯠꯂꯦ ꯑꯗꯨꯒ ꯇꯥꯡ ꯑꯅꯤꯗ ꯌꯧꯔꯦ ꯅꯪ ꯀ꯭ꯂꯥꯁꯇꯤ ꯆꯥꯡ ꯅꯥꯏꯅ ꯆꯠꯄ꯭ꯔꯣ
ꯀ꯭ꯂꯥꯁ ꯆꯠꯇꯦ ꯀꯩꯅꯣ ꯑꯩ ꯀꯩ ꯀꯩ ꯀ꯭ꯂꯥꯁ ꯆꯠꯇꯣꯔꯤꯒꯦ
ꯑꯣ
ꯑꯩꯗꯣ ꯍꯟꯗꯛ ꯑꯩ ꯀꯩꯅꯣꯕꯨꯗꯤ ꯃꯤꯡ ꯆꯟꯁꯤꯜꯂꯦ ꯎꯝ ꯁꯤꯒꯤ ꯑꯦꯝ ꯌꯨ ꯑꯦꯝ ꯌꯨ ꯅꯥꯀꯟꯗ ꯏꯁꯄꯤꯁꯦꯜ ꯕꯦꯠ ꯇꯝꯐꯝ ꯂꯩꯌꯦ
ꯑꯣ ꯑꯣ
ꯑꯗꯨꯗ ꯃꯤꯡ ꯆꯟꯁꯤꯜꯂꯦ ꯑꯣ ꯍꯟꯗꯛ ꯖꯨꯂꯥ ꯍꯟꯗꯛ ꯍꯟꯗꯛ ꯊꯥꯒꯤ ꯑꯔꯣꯏꯕ ꯀꯩꯅꯣꯗ ꯂꯥꯁ ꯋꯤꯛꯇ ꯁꯦꯁꯟ ꯍꯧꯕ ꯌꯥꯏ ꯈꯔ ꯆꯠꯄ ꯌꯥꯏ ꯀ꯭ꯂꯥꯁ ꯑꯗꯨꯗ
ꯑꯣ ꯀꯔꯝꯕ ꯃꯑꯣꯡꯒꯤ ꯀ꯭ꯂꯥꯁ ꯑꯣꯏꯗꯣꯏꯅꯣꯗꯨꯅ
ꯏꯁꯄꯤꯁꯦꯜ ꯕꯦꯠ ꯈꯪꯗ꯭ꯔꯣ ꯅꯪ
ꯏꯁꯄꯤꯁꯤꯜ ꯕꯦꯗ ꯍꯥꯏꯁꯦ ꯅꯣꯡꯃ ꯄꯟꯗꯤ ꯄꯟꯈ꯭ꯔꯦ ꯑꯩꯈꯣꯏꯒꯤ
ꯑꯦꯞ ꯅꯣꯔꯃꯦꯜ ꯑꯣꯏꯕ ꯂꯩꯗꯅ ꯂꯥꯏꯌꯦꯡꯕ ꯍꯣꯏ ꯂꯥꯏꯌꯦꯡꯅꯕꯁꯨ ꯅꯠꯇꯦ ꯑꯦꯞ ꯅꯣꯔꯃꯦꯜ ꯑꯣꯏꯕ ꯑꯉꯥꯡꯁꯤꯡꯗꯣ
ꯑꯥ ꯑꯗꯨ ꯑꯦꯞ ꯅꯣꯔꯃꯦꯜ ꯍꯥꯏꯅꯣ ꯏꯁꯄꯦꯁꯦꯜ ꯏꯁꯄꯦꯁꯦꯜ ꯆꯥꯏꯜ ꯍꯥꯏꯅꯤ
ꯍꯣꯏ ꯍꯣꯏ ꯏꯁꯄꯤꯁꯤꯦꯜ ꯕꯦꯗ ꯍꯥꯏꯁꯤꯅ ꯃꯣꯏꯅ ꯇꯝꯗꯣꯏꯅꯦ ꯑꯉꯥꯡꯁꯤꯡ ꯂꯩꯗꯅ ꯗꯥꯎꯟ ꯁꯤꯟꯗ꯭ꯔꯣꯝ ꯅꯥꯕ ꯀꯩ ꯀꯩ ꯃꯌꯥꯝ ꯂꯩꯗꯅ
ꯎꯝ ꯎꯝ
ꯑꯗꯣ ꯑꯉꯥꯡꯁꯤꯡꯗꯣ ꯑꯩꯈꯣꯏꯅ ꯍꯥꯏꯗꯤ ꯂꯥꯏꯔꯤꯛꯀꯤ ꯏꯗꯨꯀꯦꯁꯟꯒꯤ ꯀꯩꯅꯣ ꯍꯥꯏꯗꯤ ꯀꯩꯅꯣ ꯇꯧꯗꯕꯗꯣ ꯑꯩꯈꯣꯏꯅ ꯃꯤꯟꯁ ꯑꯃ ꯄꯥꯝꯕꯩ ꯑꯃ ꯁꯤꯖꯤꯟꯅꯔꯒ ꯀꯩꯅꯣ ꯇꯧꯕꯅꯤꯅ ꯃꯣꯏꯗ ꯇꯥꯛꯄꯤꯕꯗꯣ ꯍꯥꯏꯗꯤ ꯆꯨꯝꯅꯒꯤ ꯆꯨꯝꯗꯒꯤ ꯑꯇꯣꯞꯄ ꯏꯁ꯭ꯀꯨꯂꯤꯡ ꯍꯥꯏꯗꯤ ꯂꯩꯔꯤꯕ ꯏꯁ꯭ꯀꯨꯜꯁꯤꯡꯗꯗꯤ ꯃꯣꯏꯗ ꯊꯥꯕꯗ ꯒ꯭ꯌꯥꯟ ꯀꯩꯁꯨ ꯇꯥꯔꯣꯏꯕ
ꯎꯝ ꯎꯝ
ꯃꯣꯏꯅ ꯇꯣꯉꯥꯟ ꯇꯣꯉꯥꯟꯅ ꯏꯁꯄꯤꯁꯦꯜ ꯑꯗꯨꯅ ꯍꯥꯏꯔꯤꯁꯦ ꯏꯁꯄꯤꯁꯦꯜ ꯏꯗꯨꯀꯦꯁꯟ ꯇꯣꯉꯥꯟꯅ ꯃꯣꯏꯒꯤꯗꯃꯛꯇ ꯀꯩꯅꯣ ꯇꯧꯔ ꯇꯥꯛꯇꯣꯏꯅꯦꯕ ꯑꯗꯨꯃꯥꯏꯅ
ꯑꯗꯨ ꯃꯣꯏ ꯄꯩꯁꯥꯗꯤ ꯀꯌꯥ ꯀꯌꯥ ꯁꯥꯔꯤꯅꯣ ꯑꯉꯥꯡ ꯃꯣꯏ ꯇꯥꯛꯄꯤꯅꯕꯒꯦ
ꯃꯣꯏꯗꯣ ꯀ꯭ꯂꯤꯅꯤꯛ ꯀ꯭ꯂꯤꯅꯤꯛ ꯍꯥꯡꯉꯦ ꯊꯧꯕꯥꯜꯗ
ꯎꯝ
ꯑꯗꯨ ꯀ꯭ꯂꯤꯅꯤꯛꯇ ꯑꯉꯥꯡ ꯑꯉꯥꯡ ꯑꯝꯗ ꯂꯨꯄꯥ ꯂꯤꯁꯤꯡ ꯇꯔꯨꯛ ꯇꯔꯨꯛ ꯊꯥꯈꯤ ꯅꯪꯅ ꯑꯉꯥꯡꯁꯦ ꯅꯪꯅ ꯄꯨꯡ ꯄꯨꯡ ꯄꯨꯡ ꯑꯃ ꯁꯦꯟꯅꯕꯗꯥꯏꯅ ꯁꯦꯟꯅꯗꯣꯏꯅꯦꯕ ꯑꯗ ꯅꯪꯅ ꯅꯣꯡꯃꯗꯨꯗ ꯄꯨꯡ ꯑꯍꯨꯝ ꯃꯔꯤ ꯀꯥꯏꯊꯣꯛꯑꯒ ꯑꯉꯥꯡ ꯑꯉꯥꯡꯁꯦ ꯑꯍꯨꯝ ꯃꯔꯤ ꯁꯥꯟꯅ ꯉꯝꯃꯗꯤ ꯂꯨꯄꯥ ꯂꯤꯁꯤꯡ ꯇꯔꯥꯅꯤꯄꯜ ꯀꯨꯟ ꯃꯔꯤꯃꯨꯛ ꯐꯪꯉꯅꯤ ꯑꯉꯥꯡ ꯃꯔꯤ ꯁꯦꯟꯅ ꯇꯥꯔꯒꯅ ꯂꯤꯁꯤꯡ ꯂꯤꯁꯤꯡ ꯀꯨꯟ ꯃꯔꯤꯃꯨꯛ ꯀꯨꯟ ꯃꯔꯤ ꯑꯗꯨꯏ ꯐꯪꯉꯅꯤ
ꯎꯝ ꯐꯩꯅꯦ ꯑꯗꯨꯝ ꯑꯗꯣ ꯁꯦꯟꯅꯕꯗꯤ ꯈꯔꯗꯤ ꯋꯥꯔꯅꯤꯌꯦ
ꯋꯥꯗꯤ ꯋꯥꯗꯣꯏꯅꯦ ꯄꯨꯔꯥ ꯍꯥꯏꯗꯤ ꯃꯤ ꯍꯥꯏꯗꯤ ꯑꯦꯠ ꯅꯣꯔꯃꯦꯜ ꯑꯣꯏꯕ ꯑꯉꯥꯡ ꯉꯥꯛꯇꯅꯤꯅ ꯒ꯭ꯌꯥꯟ ꯇꯥꯗꯕꯅꯤꯅ
ꯎꯝ ꯍꯥꯏꯕꯗꯤ ꯃꯣꯏꯗꯗꯤ ꯉꯥꯡꯕꯁꯨ ꯌꯥꯗ ꯐꯨꯕꯖꯨ ꯌꯥꯗ ꯑꯗꯨꯃꯥꯏꯅꯒꯤ ꯂꯥꯛꯇꯣꯏꯕꯅꯤꯅꯀꯣ
ꯎꯝ ꯑꯩꯈꯣꯏꯅ ꯇꯝꯗ꯭ꯣꯏꯁꯤꯁꯨ ꯑꯩꯈꯣꯏꯅ ꯑꯩꯅ ꯏꯁꯄꯤꯁꯦꯜ ꯏꯗꯨꯀꯦꯁꯟ ꯇꯧꯗꯣꯏ ꯏꯁꯇ꯭ꯔꯤꯝ ꯑꯍꯨꯝꯅꯦꯕ ꯂꯩꯔꯤꯁꯦ
ꯎꯝ
ꯁꯏꯇꯤꯝ ꯃꯍꯨꯝꯁꯦ ꯑꯃꯅ ꯑꯩꯁ ꯑꯥꯏ ꯑꯩꯁ ꯑꯥꯏ ꯍꯥꯏꯁꯤꯅ ꯍꯤꯌꯥꯔꯤꯡꯒꯤ ꯍꯤꯌꯔꯤ ꯍꯥꯏꯁꯤꯅ ꯑꯃꯨꯛ ꯍꯔꯤꯡ ꯍꯥꯏꯁꯤ ꯅꯥ ꯄꯪꯕ ꯀꯥꯡꯕꯨꯒꯤꯅꯦꯕ
ꯎꯝ
ꯚꯤ ꯑꯥꯏ ꯚꯤ ꯑꯥꯏ ꯍꯥꯏꯁꯤꯅ ꯕꯤꯖꯣ ꯍꯥꯏꯗꯤ ꯃꯃꯤꯠ ꯎꯗꯕ ꯀꯥꯡꯕꯨꯒꯤ ꯏꯁꯇ꯭ꯔꯤꯝ ꯏꯁꯇ꯭ꯔꯤꯝ ꯇꯝꯗꯣꯏꯅꯦꯕ ꯑꯗꯨꯒ ꯑꯥꯏꯗꯤ ꯑꯥꯏ ꯗꯤꯅ ꯑꯃ ꯂꯩ ꯑꯥꯏꯗꯤꯁꯤꯅ ꯑꯗꯨꯝ ꯑꯣꯜ ꯔꯥꯎꯟꯅꯕ ꯑꯗꯨꯝ ꯄꯨꯂꯞ ꯑꯣꯏꯅ ꯑꯣꯜ ꯔꯥꯎꯟ ꯍꯥꯏꯗꯤ ꯄꯨꯂꯞ ꯀꯣꯟꯁꯤꯟꯕ ꯍꯥꯏꯇꯥꯔꯦ
ꯑꯣ ꯑꯗꯨꯅꯗꯤ ꯅꯣꯏ ꯁꯥꯏꯟ ꯂꯦꯡꯒ꯭ꯋꯖ ꯍꯣꯏꯁꯨ ꯇꯝꯗꯣꯏꯔꯣ
ꯇꯝꯗꯣꯏꯅꯦ ꯂꯣꯏꯅ
ꯑꯣ ꯐꯩꯅꯦ ꯑꯩꯁꯨ ꯁꯥꯏꯟ ꯂꯦꯡꯒ꯭ꯋꯖꯁꯦ ꯇꯝꯅꯤꯡꯕꯅꯦ ꯍꯥꯏꯕꯗꯤ
ꯎꯝ
ꯑꯩ ꯑꯩꯅ ꯊꯕꯛ ꯇꯧꯔꯤꯀꯥꯟꯗꯣ ꯕꯦꯡꯇ ꯊꯕꯛ ꯇꯧꯔꯤꯀꯥꯟꯗꯣ ꯑꯗꯨꯗ ꯀꯁꯇꯃꯔ ꯑꯃ ꯂꯥꯛꯑꯦꯕ ꯃꯥꯁꯦ ꯂꯣꯟ ꯂꯧꯅꯕ ꯂꯥꯛꯄ ꯑꯣꯖꯥꯅꯦ ꯑꯗꯨꯗ ꯅꯨꯄꯤ ꯑꯅꯤꯅꯦꯕ ꯂꯥꯛꯄꯁꯦ ꯃꯣꯏ ꯑꯅꯤꯁꯨ ꯂꯣꯏ ꯊꯕꯛ ꯇꯧꯅꯩꯌꯦꯕꯀꯣ ꯇꯧꯕꯁꯤꯗ ꯅꯨꯄꯤ ꯑꯃꯁꯤꯅ ꯅꯨꯄꯤ ꯍꯥꯏꯕꯁꯦ ꯃꯤꯠ ꯑꯩꯈꯣꯏꯒꯤ ꯆꯍꯤ ꯀꯨꯟꯊ꯭ꯔꯥ ꯈꯤꯇꯪ ꯍꯦꯜꯂꯛꯄ ꯅꯨꯄꯤ ꯉꯥꯛꯇ ꯑꯣꯏꯗꯣꯏꯅꯦꯕꯀꯣ
ꯑꯥ
ꯂꯥꯛ ꯑꯦ ꯑꯃꯁꯤꯅ ꯑꯗꯨꯝ ꯋꯥꯔꯤ ꯁꯥꯟꯅꯔꯒ ꯑꯗꯨꯝ ꯂꯩꯌꯦꯕ ꯑꯃꯁꯤꯅ ꯑꯗꯨꯝ ꯇꯥꯔ ꯂꯩꯕ ꯍꯥꯏꯕ ꯇꯥꯔꯦ ꯑꯗꯨꯅꯤꯅ ꯑꯩꯅꯁꯨ ꯅꯨꯄꯤ ꯑꯃꯗꯨꯅ ꯍꯥꯏꯌꯦꯕ ꯂꯣꯟ ꯂꯧꯗꯣꯏꯁꯦ ꯑꯩꯒꯤ ꯅꯠꯇꯦ ꯃꯥꯒꯤꯅꯤ ꯍꯥꯏꯔꯦ ꯑꯗꯨꯅꯗꯤ ꯑꯃ ꯂꯣꯟ ꯂꯧꯗꯣꯏꯕ ꯅꯨꯄꯤꯗꯨꯗꯤ ꯋꯥ ꯉꯥꯡꯗꯦꯕ ꯑꯗꯨ ꯑꯩꯅ ꯈꯜꯂꯦꯕ ꯀꯔꯤꯒꯤꯅꯣ ꯍꯣꯏ ꯀꯣꯟꯅ ꯃꯔꯣꯟ ꯊꯣꯛꯇꯕ ꯑꯣꯏꯔꯝꯕ ꯍꯥꯏꯕ ꯖꯥꯠꯅꯦ ꯃꯥꯁꯦ ꯋꯥꯁꯦ ꯁꯨꯡ ꯌꯥꯔꯦ ꯉꯥꯡꯗ꯭ꯔꯦ ꯑꯃꯁꯨ ꯉꯥꯡꯉ ꯂꯩꯔꯦꯕ ꯑꯗꯨꯗ ꯀꯣꯟꯅ ꯃꯥꯒꯤ ꯈꯨꯠꯁꯤꯅ ꯑꯩꯈꯣꯏꯒꯤ ꯁꯥꯏꯟ ꯂꯦꯡꯒ꯭ꯋꯤꯁꯇꯣ ꯑꯗꯨꯃꯥꯏꯅ ꯇꯧꯔꯒ ꯀꯣꯃꯨꯅꯤꯀꯦꯠ ꯇꯧꯋꯦꯕ ꯃꯣꯏ ꯑꯅꯤꯁꯦꯀꯣ
ꯎꯝ
ꯑꯗꯨ ꯑꯩꯁꯨ ꯇꯝꯅꯤꯡꯕ ꯍꯥꯏꯕ ꯇꯥꯔꯦ ꯍꯥꯏꯕꯗꯤ ꯃꯤꯁꯤꯡꯁꯤꯁꯨ ꯑꯗꯨꯃꯥꯏꯅ ꯊꯦꯡꯅꯔꯛꯀꯅꯦꯕ ꯄꯨꯟꯁꯤꯁꯤꯗ ꯂꯥꯏꯐꯇ ꯂꯥꯏꯐꯇ ꯑꯗꯨꯃꯥꯏꯅ ꯑꯗꯨꯃꯥꯏꯅ ꯊꯦꯡꯅꯔꯛꯄꯅꯤꯅ ꯐꯔꯛ ꯇꯥꯏꯗꯅ
ꯑꯝ
ꯑꯣ
ꯇꯝꯖꯟꯕ ꯌꯥꯏ ꯑꯁꯤꯗ ꯄꯩꯁꯥꯗꯤ ꯑꯩꯈꯣꯏꯗꯣ ꯑꯍꯥꯟꯕ ꯑꯦꯠꯃꯤꯁꯟꯒꯤꯗꯣ ꯂꯤꯁꯤꯡ ꯀꯨꯟ ꯃꯉꯥ ꯆꯪꯉꯦ
ꯑ
ꯑꯗꯨꯒ ꯃꯊꯪ ꯀꯩꯅꯣꯗ ꯑꯃꯨꯛ ꯎ ꯁꯦꯃꯤꯁꯇꯔ ꯑꯃꯃꯝꯗ ꯂꯨꯄꯥ ꯂꯤꯁꯤꯡ ꯀꯨꯟꯃꯉꯥ ꯀꯨꯟꯃꯉꯥ
ꯑꯣ
ꯍꯧꯗꯤ ꯁꯦꯃꯤꯁꯇꯔ ꯃꯔꯤꯅꯦꯕ ꯂꯨꯄꯥ ꯕ ꯂꯥꯛ ꯑꯃ ꯇꯥꯕ꯭ꯔꯥ ꯑꯗꯨꯒ ꯐꯣꯔꯝ ꯐꯤꯜ ꯑꯞ ꯀꯩꯀꯩ ꯂꯣꯏꯅ ꯇꯧꯔꯒ ꯄꯨꯂꯞꯇ ꯇꯝꯕ ꯂꯣꯏꯔꯒ ꯄꯨꯜꯂꯞꯇ ꯄꯩꯁꯥꯁꯤ ꯂꯨꯄꯥ ꯂꯥꯛ ꯑꯃꯒ ꯂꯤꯁꯤꯡ ꯇꯔꯥꯃꯨꯛ ꯆꯪꯉꯦ
ꯑꯣ ꯑꯗꯣꯅꯣꯏ ꯆꯪꯉꯦ ꯍꯥꯏꯁꯤ ꯅꯪ ꯂꯣꯏꯅ ꯄꯤ ꯄꯤꯒꯕꯣ ꯑꯗꯨꯒꯤ ꯄꯩꯁꯥꯗꯣ
ꯄꯤꯗꯦ ꯑꯍꯥꯟꯕ ꯁꯦꯃꯤꯁꯇꯔꯒꯤ ꯂꯨꯄꯥ ꯂꯤꯁꯤꯡ ꯀꯨꯟꯃꯉꯥ ꯀꯨꯟꯃꯉꯥ ꯄꯤꯔ ꯆꯟꯈ꯭ꯔꯦ ꯂꯤꯡꯗꯣ ꯃꯤꯁꯟ ꯇꯧ
ꯑꯣ ꯑꯣ ꯅꯣꯏ ꯏꯁꯀꯣꯂꯥꯔꯁꯤꯞꯄꯣꯏꯗꯤ ꯐꯪꯉꯣꯏꯗ꯭ꯔꯥ
ꯏꯁꯀꯣꯂꯥꯔꯁꯤꯞ ꯑꯦꯄ꯭ꯂꯥꯏ ꯇꯧꯕ ꯌꯥꯏ ꯊꯥꯕ ꯌꯥꯏ
ꯑꯣ
ꯏꯁꯀꯣꯂꯔꯁꯤꯞ ꯇꯤ ꯌꯥꯝ ꯀꯁꯨ ꯁꯀꯣꯂꯔꯁꯤꯞ ꯇꯤ ꯌꯥꯝ ꯀꯩꯁꯨ ꯐꯪꯗꯦ ꯂꯨꯄꯥ ꯂꯤꯁꯤꯡ ꯇꯔꯥꯍ ꯇꯔꯥꯍꯨꯝꯗꯣꯏ ꯇꯔꯥꯃꯔꯤ ꯑꯗꯨꯃꯥꯏꯅ ꯐꯪꯉꯦ
ꯎꯝ ꯆꯍꯤ ꯑꯃꯒꯤ ꯑꯣꯏꯗꯣꯏꯅꯦꯕꯀꯣ
ꯑꯥ
ꯑꯣ ꯌꯥꯏꯗ ꯑꯗꯨꯝ ꯌꯥꯝꯗ꯭ꯔꯒꯁꯨ ꯐꯪꯉꯤꯗꯣ ꯐꯔꯕꯅꯦ ꯑꯗꯨꯅ ꯑꯗꯨꯝ ꯇꯧꯁꯟꯒꯗꯕꯅꯦ ꯑꯗꯨꯛꯁꯨ ꯏꯁꯀꯣꯂꯔꯁꯤꯞꯁꯨ
ꯎꯝ ꯍꯗ ꯏꯁꯄꯤꯦꯁꯦꯜ ꯏꯖꯨꯀꯦꯁꯟꯁꯦ ꯑꯩꯈꯣꯏ ꯃꯅꯤꯄꯨꯔꯗ ꯀꯌꯥ ꯀꯩꯅꯣ ꯇꯧꯗ꯭ꯦꯕ ꯈꯪꯅꯗ꯭ꯔꯤꯕ
ꯈꯪꯅꯗ꯭ꯔꯤꯕꯣ ꯑꯗꯨ ꯈꯪꯅꯗ꯭ꯔꯤꯗꯣ ꯐꯔꯤꯅꯦ ꯍꯌꯦꯡꯋꯥꯏ ꯃꯤꯅ ꯈꯪꯅꯔꯛꯄꯗꯗꯤ ꯅꯪꯒꯤ ꯀꯩꯅꯣꯗꯣ ꯇꯣꯂꯣꯞꯇꯣ ꯆꯥꯎꯔꯗꯣꯏꯅꯦ
ꯎꯝ ꯍꯣꯏ ꯑꯗꯣ ꯍꯥꯏꯗꯤ ꯃꯄꯥꯟꯂꯣꯝꯗꯗꯤ ꯃꯌꯥꯝ ꯂꯩꯔꯦꯕ ꯏꯁꯄꯤꯁꯦꯜ ꯏꯖꯀꯦꯁꯟ ꯑꯗꯣ ꯍꯧꯖꯤꯛ ꯑꯩꯈꯣꯏ ꯃꯅꯤꯄꯨꯔꯗ ꯊꯕꯛꯀꯨꯝꯕ ꯂꯥꯛꯑꯒꯗꯤ ꯁꯔꯀꯥꯔꯒꯤ ꯊꯕꯛꯀꯨꯝꯕ ꯀꯧꯔꯛꯑꯒꯗꯤ ꯑꯗꯨꯝ ꯁꯥꯔꯇꯤꯐꯤꯀꯦꯠꯇꯨ ꯄꯥꯏꯔ ꯂꯩꯍꯧꯔꯗꯤ ꯍꯌꯦꯡ ꯊꯕꯛ ꯀꯧꯔꯛꯄ ꯃꯇꯝꯗ ꯆꯪꯕ ꯌꯥꯏꯗꯅ ꯑꯗꯨꯝ
ꯍꯣꯏ ꯍꯣꯏ ꯍꯣꯏ ꯐꯩ ꯐꯩ ꯑꯗꯣ ꯑꯗꯨꯃꯥꯏꯅ ꯇꯝꯁꯤꯜꯂꯤꯗꯣ ꯑꯉꯥꯡꯍꯣꯏ ꯂꯩꯔꯝꯒꯗꯕꯅꯤ ꯑꯉꯥꯡꯁꯤꯡꯗꯣ ꯑꯣꯏꯅ ꯏꯁꯄꯤꯁꯦꯜ ꯆꯂꯥꯏꯕ ꯍꯥꯏꯕꯁꯦ ꯃꯤ ꯂꯣꯏꯅ ꯅꯣꯔꯃꯦꯜ ꯑꯣꯏꯅꯤꯡꯉꯤꯅꯦꯕꯀꯣ ꯍꯥꯏꯕꯗꯤ ꯃꯣꯏꯁꯨ ꯅꯣꯔꯃꯦꯜꯅ ꯃꯤꯒ ꯋꯥꯔꯤ ꯁ ꯁꯥꯟꯅꯅꯤꯡꯉꯤꯅꯤ ꯅꯣꯔꯃꯦꯜ ꯁ꯭ꯀꯨꯜ ꯆꯠꯅꯤꯡꯉꯤꯅꯤ ꯑꯗꯨꯗ ꯃꯣꯏꯁꯦ ꯑꯗꯨꯃꯥꯏꯅ ꯂꯩꯊ꯭ꯔꯔꯕꯅꯤꯅ ꯑꯗꯨꯝ ꯇꯥꯔ ꯇꯥꯔ ꯂꯩꯕꯅꯤꯅꯀꯣ
ꯎ
ꯅꯨꯡꯉꯥꯏꯇꯦ ꯑꯗꯨꯒꯤꯁꯨ ꯑꯗꯨ ꯐꯩꯅꯦ ꯅꯣꯏ ꯑꯗꯨꯃꯥꯏꯅ
ꯑꯩꯈꯣꯏ ꯆꯦꯁꯨ ꯇꯝꯕꯅꯦ ꯃꯈꯣꯏ ꯆꯦꯗꯤ ꯂꯣꯏꯈ꯭ꯔꯦ ꯃꯣꯏꯅ ꯃꯣꯏꯅ ꯑꯍꯥꯟꯕ ꯕꯦꯁ ꯁꯣꯏꯗꯣꯏꯅꯦ ꯑꯗꯣ ꯍꯧꯖꯤꯛ ꯃꯥ ꯁ꯭ꯀꯨꯜ ꯄꯨꯈꯔꯦ ꯈꯨꯔꯥꯏ ꯈꯨꯔꯥꯏꯗ ꯁ꯭ꯀꯨꯜ ꯑꯃ ꯂꯩꯌꯦ ꯃꯣꯏ ꯀꯩꯅꯣꯒꯤ ꯃꯣꯏ ꯑꯦꯞ ꯃꯣꯏ ꯑꯦꯞ ꯅꯣꯔꯃꯦꯜꯒꯤ
ꯈꯨꯔꯥꯏ ꯍꯥꯏꯁꯦ ꯀꯗꯥꯏꯗꯣ ꯑꯣꯏꯗꯣꯏꯅꯣ ꯁꯤ ꯂꯝꯗ
ꯈꯨꯔꯥꯏꯖꯦ ꯀꯩꯅꯣꯗ ꯑꯣꯏꯗꯣꯏꯅꯦ ꯀꯩꯅꯣ ꯄꯦꯂꯦꯁ ꯀꯝꯄꯥꯎꯟ ꯀꯣꯅꯨꯡ ꯃꯃꯥꯡꯂꯣꯝꯗꯒꯤ ꯆꯠꯈꯤꯕ ꯑꯃ ꯁꯨꯝ ꯍꯞꯇꯥ ꯂꯩꯔꯦ ꯍꯞꯇꯥ ꯀꯥꯡꯖꯩ ꯄꯨꯡ ꯅꯠꯇꯦ ꯍꯞꯇꯥ ꯍꯥꯏꯅ ꯑꯃ ꯃꯨꯁꯂꯤꯝ ꯈꯛꯇ ꯂꯩꯕ ꯑꯃ ꯂꯩꯕꯗꯣ
ꯎꯝ ꯎꯝ
ꯑꯗꯨ ꯑꯗꯨ ꯑꯗꯨ ꯗꯩ ꯆꯠꯂ ꯈꯨꯔꯥꯏ
ꯎꯝ
ꯍꯣꯏ ꯊꯥꯒꯤ ꯊꯥꯒꯤ ꯂꯨꯄꯥ ꯂꯤꯁꯤꯡ ꯇꯔꯥ ꯇꯔꯥ ꯁꯥꯏꯌꯦ ꯊꯥ ꯊꯥ ꯊꯥꯒꯅꯤ ꯑꯗꯨ ꯊꯥꯒꯤ ꯑꯣꯏꯅꯗꯤ ꯐꯪꯗꯦ ꯆꯍꯤ ꯑꯃꯒꯤ ꯄꯨꯟꯁꯤꯜꯂꯒ ꯂꯨꯄꯥ ꯂꯥꯛ ꯑꯃ ꯂꯨꯄꯥ ꯂꯥꯛ ꯑꯃ ꯈꯔ ꯍꯦꯟꯅ ꯐꯪꯗꯣꯏꯅꯦ ꯍꯥꯏꯗꯤ ꯊꯥ ꯊꯥꯒꯤ ꯑꯣꯏꯅ ꯄꯤꯗꯕ ꯍꯥꯏꯇꯥꯔꯦ ꯆꯍꯤ ꯑꯃꯒꯤ ꯄꯨꯟꯁꯤꯜꯂꯒ ꯂꯨꯄꯥ ꯂꯥꯛ ꯑꯃꯛ ꯍꯦꯟꯅ ꯄꯤꯕ ꯍꯥꯏꯇꯥꯔꯦ
ꯆꯍꯤ ꯂꯣꯏꯔꯝꯗꯥꯏꯗ ꯄꯤꯔꯛꯇꯣꯏꯅꯦ ꯃꯣꯏꯅ
ꯁꯝꯅ ꯍꯥꯏꯔꯒ ꯃꯔꯨꯞ ꯃꯔꯨꯞ ꯌꯥꯎꯕꯒ ꯆꯞ ꯃꯥꯟꯅꯩ
ꯑꯣ ꯑꯗꯣ ꯃꯣꯏ ꯁꯦ ꯑꯩꯈꯣꯏ ꯌꯨꯝꯗꯒꯤ ꯑꯗꯨꯝ ꯆꯠꯂ ꯆꯠꯂꯒ ꯇꯥꯛꯄ꯭ꯔꯣ ꯅꯠꯇ꯭ꯔꯒ ꯃꯣꯏ ꯑꯗꯨꯝ ꯄꯤ ꯖꯤꯒꯨꯝꯕ ꯎꯝ ꯀ꯭ꯋꯥꯇꯔꯒꯨꯝꯕ ꯑꯗꯨꯃꯥꯏꯅ ꯄꯤꯅꯕ꯭ꯔꯥ
ꯄꯤꯗꯦꯗ ꯑꯗꯨꯝ ꯆꯠꯂꯒ ꯇꯥꯛ ꯑꯦ
ꯑꯗꯨ ꯅꯣꯏ ꯆꯦꯗꯤ ꯔꯦꯟꯗ ꯑꯗꯨꯝ ꯂꯩꯔꯦ ꯑꯅꯛꯄꯗ
ꯑꯁꯤ ꯃꯄꯥꯟꯗ ꯂꯩꯌꯦ ꯑꯩꯈꯣꯏ ꯆꯦ ꯔꯦꯟ ꯃꯃꯥꯟꯅꯕꯤ ꯑꯃ ꯃꯣꯏ ꯑꯅꯤ ꯆꯠꯃꯤꯟꯅꯩ ꯑꯩꯈꯣꯏ ꯁꯤ ꯔꯦꯟꯀꯤ ꯃꯄꯥꯒꯤ ꯒꯦꯠꯇ ꯒꯦꯠꯇ ꯍꯦꯛ ꯊꯣꯛꯣꯂꯛꯑꯒ ꯁꯨꯝ ꯀꯛꯋꯥ ꯔꯣꯝ ꯍꯥꯏꯒꯠꯄꯩꯗ ꯏꯁꯇ꯭ꯔꯤꯠ ꯐꯨꯗ ꯄꯔꯦꯡ ꯁꯥꯟꯅ ꯑꯃ ꯂꯩꯕꯗꯣ
ꯍꯣꯏ ꯍꯣꯏ ꯍꯣꯏ
ꯎꯝ ꯑꯗꯨ ꯑꯗꯨ ꯑꯗꯨ ꯏꯁꯇ꯭ꯔꯤꯠ ꯐꯨꯗꯠꯇꯣ ꯍꯦꯛ ꯂꯣꯏꯔꯛꯄ ꯑꯗꯨꯋꯥꯏꯗ ꯔꯦꯟ ꯔꯦꯟ ꯑꯃ ꯂꯩ ꯑꯗꯨꯗ ꯂꯩ
ꯑꯗꯨ ꯔꯦꯟꯗꯒꯤ ꯃꯥꯁꯦ ꯑꯗꯨꯝ ꯑꯥꯖꯥ ꯇꯧꯔꯦꯕꯀꯣ
ꯎꯝ
ꯎꯝ ꯆꯠꯄꯗꯤ ꯑꯌꯨꯛꯇꯒꯤ ꯆꯠꯂꯒ ꯄꯨꯡ ꯀꯌꯥꯗ ꯍꯜꯂꯛꯀꯦ ꯑꯩ ꯌꯨꯝꯗ
ꯄꯨꯡ ꯃꯥꯄꯜ ꯇꯔꯥ ꯑꯁꯋꯥꯏꯗ ꯆꯠꯂꯒ ꯄꯨꯡ ꯑꯍꯨꯝ ꯑꯅꯤ ꯑꯍꯨꯝ ꯑꯅꯤ ꯍꯜꯂꯛꯄꯒꯨꯝ ꯇꯧꯕꯅꯤ
ꯑꯣ ꯑꯗꯨ ꯑꯣꯏ ꯇꯥꯗꯤ ꯁ꯭ꯀꯨꯜ ꯑꯣꯏꯒꯦꯔꯥ ꯀꯣꯂꯦꯖꯀꯤ ꯑꯣꯖꯥ ꯑꯣꯏꯒꯦꯔꯥ ꯑꯗꯨꯒꯤ ꯇꯥꯏꯃꯤꯡꯅꯦꯕ ꯃꯣꯏ ꯍꯜꯂꯛꯏꯁꯦ
ꯎꯝ
ꯑꯣ
ꯑꯗꯨ ꯍꯜꯂꯛꯒ ꯇꯨꯏꯁꯟꯗꯨ ꯑꯗꯨ ꯍꯜꯂꯒ ꯇꯨꯏꯁꯟ ꯑꯃꯨꯛ ꯆꯠꯂꯦ ꯍꯣꯝ ꯇꯌꯨ ꯇꯔ ꯆꯠꯈꯔꯦ
ꯑꯣ ꯍꯣꯝ ꯇꯌꯨ ꯇꯔꯁꯤꯗꯤ ꯃꯅꯤꯄꯨꯔꯗꯗꯤ ꯍꯣꯝ ꯇꯌꯨ ꯇꯌꯨ ꯇꯔꯁꯦ ꯑꯉꯥꯡ ꯑꯃ ꯍꯣꯝ ꯇꯨꯋꯏꯁꯟ ꯂꯧꯕꯗ ꯀꯌꯥ ꯀꯌꯥꯗꯤ ꯁꯥꯒꯦ ꯃꯣꯏꯅ
ꯂꯤꯁꯤꯡ ꯃꯉꯥꯗꯅ ꯇꯔꯨꯛ ꯐꯧ ꯑꯗꯨꯝ ꯐꯡꯉꯦ ꯁꯥꯏ
ꯑꯣ ꯐꯩꯅꯦ ꯑꯗꯨꯅꯗꯤ ꯊꯥ ꯑꯃꯗ ꯀꯩꯅꯣꯒꯤ ꯎꯝ ꯑꯉꯥꯡ ꯃꯉꯥ ꯇꯥꯛꯄꯁꯤꯁꯨ ꯄꯩꯁꯥ ꯌꯥꯝꯗꯣꯏꯅꯤꯅꯦ
ꯌꯥꯝꯗꯣꯏꯅꯤ ꯑꯩꯈꯣꯏ ꯆꯦ ꯑꯉꯥꯡ ꯑꯅꯤ ꯇꯥꯛꯄꯗꯣ ꯂꯤꯁꯤꯡ ꯇꯔꯥꯃꯥꯊꯣꯏ ꯐꯪꯉꯦ ꯊꯥꯗ
ꯑꯣ